ꯍꯜꯂꯣ ꯇꯥꯔꯕꯣ
ꯇꯥꯔꯦ ꯇꯥꯔꯦ꯫
ꯀꯩꯅꯣ ꯇꯧꯕ ꯍꯧꯖꯤꯛꯀꯤ ꯏꯃꯥꯟꯅꯕꯤꯁꯦ
ꯎꯝ꯫
ꯗꯥꯥꯏꯠ ꯇꯧꯋꯦꯕꯀꯣ
ꯎꯝ꯫
ꯗꯥꯏꯠ ꯇꯧꯋꯦ ꯑꯗꯨꯗꯨꯒ ꯃꯣꯏꯒꯤ ꯃꯥꯁꯦ ꯇꯨꯏꯁꯟ ꯆꯠꯂ ꯑꯉꯥꯡ ꯇꯨꯏꯁꯟ ꯃꯌꯥꯝ ꯇꯧꯋꯦꯕꯀꯣ ꯑꯗꯨꯒ
ꯑꯥ
ꯇꯨꯋꯏꯤꯁꯟ ꯇꯧꯕꯤꯕ ꯃꯤ ꯅꯨꯄꯤ ꯃꯃꯥꯁꯦ ꯃꯃꯥꯁꯤꯒꯤ ꯃꯔꯤ ꯃꯇꯥ ꯑꯣꯏꯔꯝꯃꯕ ꯃꯔꯤ ꯃꯇꯥ ꯑꯥ ꯃꯔꯤ ꯃꯇꯥ ꯑꯣꯏꯕꯁꯤꯗ ꯁꯨꯃꯥꯏꯟ ꯇꯧꯕ ꯗꯥꯏꯠ ꯇꯧꯕ ꯈꯣꯠꯄꯅ ꯍꯥꯏꯕꯁꯤꯗ ꯃꯥꯖꯦ ꯆꯞ ꯆꯥꯔꯦꯅ ꯑꯗꯨꯃꯥꯏꯅ ꯍꯥꯏꯕ ꯆꯪꯉꯛꯑꯕ
ꯎꯝ ꯎ ꯅꯃꯥꯟꯅꯕꯤꯁꯦ ꯗꯥꯏꯠ ꯇꯧꯔꯨꯔꯕ꯭ꯔꯕ
ꯑꯥ ꯇꯧꯔ ꯂꯣꯏꯔ ꯕꯤ ꯑꯦꯗ ꯇꯧꯔꯤꯑꯕ ꯕꯤ ꯑꯦꯠꯁꯨ ꯂꯣꯏꯗꯣꯔꯦ
ꯑꯗꯨ ꯅꯠꯇꯦ ꯃꯣꯏꯅ ꯄꯥꯝꯃꯤꯁꯦ ꯃꯃꯥꯅ ꯄꯥꯝꯃꯤꯁꯦ ꯗꯥꯏꯠ ꯇꯧꯕ ꯅꯨꯄꯤ ꯈ ꯇꯔꯥꯕ ꯄꯥꯝꯃꯤꯁꯦ
ꯑꯥ ꯑꯥ ꯄꯥꯝꯃꯤꯁꯦ ꯀꯩꯒꯤꯅꯣ ꯍꯥꯏꯇꯥꯔꯗꯤꯅꯦ ꯃꯄꯥ ꯁꯦ ꯊꯕꯛ ꯇꯧꯋꯦꯕꯀꯣ ꯃꯥꯒꯤ ꯀꯣꯇꯥ ꯐꯪꯕ ꯗꯥꯏꯠ ꯇꯧꯕ ꯅꯨꯄꯤ ꯑꯣꯏꯒꯗꯕ ꯑꯗꯒꯤ ꯃꯃꯧꯗꯨ ꯑꯣꯏꯍꯧ ꯌꯥꯕ ꯃꯃꯧꯁꯨ ꯑꯣꯏꯍꯧ ꯌꯥꯕꯅꯦꯕ ꯊꯤꯔꯤꯁꯦ
ꯏꯃ ꯅꯨꯄꯤꯗꯨꯅꯤ ꯅꯃꯥꯟꯅꯕꯤꯗꯨꯗꯤ ꯂꯥꯏꯕꯛꯇ ꯊꯝꯕꯥꯜ ꯁꯥꯠꯂꯦꯍꯦ
ꯊꯝꯕꯥꯜ ꯁꯥꯠꯂꯦ ꯑꯗꯨꯅꯦ ꯊꯝꯕꯥꯜ ꯁꯥꯠꯂꯦꯅ ꯂꯣꯇ꯭ꯔꯤ ꯐꯥꯎꯔꯦꯅ ꯑꯩꯈꯣꯏ ꯃꯌꯥꯝ ꯍꯥꯏꯅꯔꯤꯁꯦ ꯑꯗꯨꯗꯅꯦ ꯐꯔꯛꯇꯥꯏꯁꯤꯅ ꯃꯥꯏ ꯈꯪꯅꯖꯕ ꯂꯩꯕ ꯍꯣꯏ ꯍꯥꯏꯅ ꯁꯤꯟꯅꯔꯦ ꯕ ꯑꯦꯛꯖꯥꯝ ꯇꯧꯔꯤꯗꯅ ꯍꯧꯖꯤꯛꯁꯦ ꯁꯤ ꯂꯣꯏꯔꯒ ꯃꯥꯡꯒꯣꯟ ꯀꯥꯔꯅꯤꯌꯦ
ꯎꯝ
ꯑꯗꯨꯗꯅꯦ ꯃꯥꯅ ꯃꯊꯥ ꯁꯥꯏꯅ ꯃꯥꯏ ꯆꯍꯤ ꯃꯉꯥ ꯁꯨꯕ ꯑꯃ ꯂꯩꯌꯦꯕꯀꯣ
ꯑꯣ ꯅꯨꯡꯉꯥꯏꯇꯦ
ꯅꯨꯡꯉꯥꯏꯇꯦ ꯑꯗꯣ ꯄꯤ ꯑꯩꯆ ꯗꯤ ꯇꯧꯔꯤꯕ ꯑꯗꯨꯏꯁꯦ ꯄꯤ ꯑꯩꯆ ꯁꯤ ꯇꯧꯕꯁꯤꯅ ꯀꯃꯥꯏꯅ ꯇꯧꯏ ꯍꯥꯏꯔꯀꯥꯟꯗ ꯃꯅꯤꯄꯨꯔꯁꯤꯅ ꯄꯤꯛꯄ ꯏꯥꯡꯁꯦ ꯃꯥꯅ ꯄꯤ ꯑꯦ ꯁꯤ ꯇꯧꯕ ꯃꯐꯝꯁꯤꯗꯅꯦ ꯍꯧꯖꯤꯛꯀꯤ ꯅꯨꯄꯥꯁꯤꯒꯤ ꯃꯆꯦꯁꯦ
ꯑꯥ
ꯑꯁꯤꯁꯤꯒ ꯀꯩꯅꯣꯁꯤ ꯇꯧꯃꯤꯟꯅꯕ ꯑꯣꯏꯕ
ꯑꯣ ꯑꯩꯃ
ꯈꯪꯅꯔꯛꯑꯗꯤꯗꯣ ꯐꯔꯛ ꯇꯥꯗ꯭ꯔꯥ ꯑꯗꯨꯏꯗ ꯃꯥꯅ ꯄꯪꯉꯤꯁꯨꯅꯦ ꯈꯪꯉꯕ ꯃꯆꯦꯗꯨꯗꯅꯦ ꯁꯨꯃꯥꯏꯅ ꯁꯤꯁꯦ ꯁꯤꯒꯤ ꯃꯤꯁꯦ ꯈꯪꯕ꯭ꯔꯥꯅ ꯍꯪꯉ ꯈꯪꯉꯦ ꯈꯪꯉꯦ ꯈꯈꯣꯏꯒ ꯄꯨꯜꯂꯦꯅ ꯍꯥꯏꯒꯗ꯭ꯔꯥ ꯑꯗꯨ ꯀꯅꯥꯅꯣꯪ ꯀꯥꯟ ꯑꯃꯌꯥꯝꯕꯅꯦꯅ ꯍꯥꯏꯌꯦ ꯍꯪꯖꯤꯜꯂꯨꯔꯤꯕ ꯑꯩꯅꯗꯤ ꯍꯪꯉꯨꯔꯅꯨꯗꯅ
ꯑꯥ ꯇꯨꯃꯤꯟꯅ ꯈꯪꯅꯗꯕꯤ ꯑꯗꯨꯝ ꯂꯩꯍꯜꯂꯗꯧꯗꯣ
ꯑꯥꯖꯤ ꯂꯔꯤꯕ ꯑ ꯃꯟꯗ
ꯃꯤꯒꯤ ꯂꯥꯏꯕꯛꯅ ꯀꯃꯥꯏꯟ ꯇꯧꯔꯤꯅꯣ ꯊꯝꯕꯥꯜꯁꯦ ꯕꯠ ꯕꯠ ꯁꯥꯠꯂꯦ
ꯃꯇꯝ ꯌꯧꯔꯛ ꯇꯧꯏꯅꯤ ꯉꯁꯤꯗꯤ ꯍꯥꯏꯅꯤ ꯅꯠ ꯕꯦꯡꯀꯤ ꯍꯥꯏꯕ ꯅꯠꯇ꯭ꯔꯣ ꯅꯪ ꯍꯧꯖꯤꯛ ꯍꯥꯏꯗꯣ ꯑꯗꯨꯅ ꯀꯃꯥꯏ ꯇꯧ ꯔꯤꯖꯥꯏꯟ ꯇꯧꯕꯗꯨꯔꯣ
ꯇꯧꯕꯅꯦ ꯃꯥꯗꯤ ꯃꯥꯗꯤ ꯐꯖꯅ ꯄ꯭ꯔꯦꯛꯇꯤꯁ ꯇꯧꯔ
ꯇꯧꯋꯦ
ꯃꯥꯗꯤ ꯐꯖꯅ ꯄꯔꯦꯛꯇꯤꯁ ꯇꯧꯔꯕꯅꯤ ꯑꯗꯨꯝ ꯇꯧꯏ ꯍꯥꯏꯗꯤ ꯂꯥꯏꯕꯔꯥꯔꯤ ꯆꯥꯡ ꯅꯥꯏ ꯆꯠꯇꯅ ꯈꯣꯠꯇꯅ ꯍꯧꯖꯤꯛꯄꯨꯗꯤ ꯉꯔꯥꯡ ꯂꯥꯏꯕ꯭ꯔꯦꯔꯤ ꯆꯠꯇꯦ ꯃꯥ ꯉꯁꯤꯁꯨ ꯆꯠꯇꯧ ꯃꯥꯥꯟꯗꯦ ꯃꯁꯥ ꯅꯨꯡꯉꯥꯏꯇꯦ ꯍꯥꯏꯅꯀꯣ
ꯎꯝ ꯃꯥ ꯉꯔꯥꯡ ꯈꯔ ꯋꯥꯒ꯭ꯔ ꯃꯥꯜꯂꯤꯅꯦ
ꯉꯔꯥꯡ ꯅꯠ ꯅꯍꯥꯟꯗꯣ ꯏꯔꯨꯖꯔꯒ ꯀꫭꯛꯁꯦ ꯆꯣꯠꯂꯤ ꯃꯥꯜꯂꯤ ꯇꯧꯗꯅ ꯂꯥꯏ ꯂꯥꯏꯕ꯭ꯔꯦꯔꯤ ꯆꯠꯂꯒ ꯂꯥꯏꯕ꯭ꯔꯦꯔꯤ ꯑꯦꯁꯤ ꯃꯈꯣꯡꯗꯨꯗ ꯑꯗꯨꯝ ꯂꯩꯕꯒꯤ ꯂꯣꯛ ꯂꯥꯛꯄ ꯑꯔꯨꯝ ꯂꯥꯛꯄ ꯑꯗꯨꯏ
ꯒꯨꯂꯤꯀꯩꯀꯥ ꯆꯥꯗ ꯖꯥꯠꯂꯣ
ꯆꯥꯔꯤꯕꯅꯦ ꯒꯨꯂꯤꯕꯨꯨꯗꯤ ꯐꯕꯨꯗꯤ ꯐꯔꯛ ꯑꯦꯗ ꯅꯪꯁꯨ ꯑꯗꯨꯝ ꯐ꯭ꯔꯤꯗ ꯂꯩꯗꯧ ꯁꯔꯨꯛꯅꯦ ꯗꯥꯎ ꯌꯦꯡꯁꯟꯕ ꯑꯣꯏꯅ ꯊꯥꯖꯤꯟꯕ ꯌꯥꯏꯌꯦ ꯕꯦꯡꯀꯤꯅ ꯑꯃꯨꯛ ꯎꯝ ꯄꯩꯁꯥꯗꯣ ꯌꯥꯝꯃꯛꯑꯦ ꯇꯧꯕꯨꯗꯤ ꯄꯩꯁꯥ ꯌꯥꯝꯃꯛꯑꯦ ꯕꯦꯡꯀꯤ ꯊꯥꯖꯤꯟꯕꯅ ꯑꯦꯁ ꯑꯦꯁ ꯁꯤꯒꯤꯅ ꯑꯃꯨꯛ ꯐ꯭ꯔꯤꯅꯦꯕ ꯅꯨꯄꯤ ꯐ꯭ꯔꯤꯅꯦꯕ ꯑꯦꯁ ꯑꯦꯁ ꯁꯤꯒꯤꯅ
ꯎꯝ ꯀꯔꯝ ꯀꯥꯟꯗ ꯊꯥꯒꯦ
ꯀꯔꯝꯕꯩꯅꯣ
ꯑꯦꯁ ꯑꯦꯁ ꯁꯤꯒꯤ
ꯑꯦꯁ ꯑꯦꯁ ꯁꯤꯒꯤꯁꯦ ꯑꯃꯗꯤ ꯑꯃꯗꯤ ꯁꯤꯖꯤ ꯑꯦꯜ ꯒ꯭ꯔꯦꯖꯨꯋꯦꯠ ꯂꯦꯕꯦꯜꯒꯤ ꯊꯥꯖꯟꯕ ꯂꯣꯏꯒ꯭ꯔꯦꯕꯀꯣ
ꯎꯝ
ꯑꯗꯨꯒ ꯁꯤ ꯑꯦꯁ ꯑꯦꯁ ꯑꯦꯜꯒꯤ ꯇꯨꯌꯦꯜꯞ ꯂꯦꯚꯦꯜꯒ ꯑꯦꯝ ꯇꯤ ꯑꯦꯐꯀ ꯊꯥꯖꯟ ꯋꯥꯠꯂꯤꯌꯦ ꯑꯗꯨꯗꯤ ꯂꯥꯛ ꯍꯥꯏꯔꯛꯇ꯭ꯔꯤꯌꯦ ꯃꯇꯝ ꯍꯧꯖꯤꯛꯅ ꯕꯦꯡꯀꯤ ꯀꯟꯅ ꯊꯥꯖꯟꯅꯔꯤꯕ ꯍꯧꯖꯤꯛꯁꯤꯅ
ꯑꯣ
ꯊꯥꯖꯟꯁꯤꯔꯣ ꯕꯦꯡꯀꯤ
ꯑꯣ ꯊꯥꯖꯟꯖꯦ ꯄꯩꯁꯥ ꯀꯌꯥ
ꯕꯦꯡꯀꯤꯖꯦ ꯆꯥꯎꯔꯛꯑꯦꯅꯦꯍꯦ ꯄꯩꯁꯥꯖꯦ ꯆꯅꯤꯄꯥꯟ ꯌꯥꯡꯈꯩ ꯑꯗꯥꯏ ꯂꯥꯛꯑꯦ
ꯑꯣ ꯆꯥꯎꯋꯦ ꯑꯗꯨꯗꯤ ꯐꯖꯅ
ꯆꯥꯎꯋꯦ ꯑꯗꯨꯒ ꯌꯦꯡꯉꯣ ꯅꯣꯏ ꯅꯣꯏ ꯑꯦꯁ ꯁꯤ ꯅꯠꯇ꯭ꯔꯣ
ꯑꯥ
ꯑꯦꯁ ꯁꯤ ꯅꯠꯇ꯭ꯔꯣ ꯑꯦ ꯑꯦꯁ ꯁꯤꯗꯤ ꯀꯩꯅꯣꯅꯦ ꯆꯥꯝ ꯌꯥꯡꯈꯩ ꯈꯛꯇꯅꯦ ꯇꯠꯈ꯭ꯔꯕ꯭ꯔꯥ ꯇꯥꯕ꯭ꯔꯣ ꯍꯜꯂꯣ ꯇꯥꯕ꯭ꯔꫭ